ꯇꯥꯕ꯭ꯔꯣ ꯅꯨꯡꯉꯥꯏꯔꯤꯌꯦ ꯅꯪꯗꯤ
ꯑꯩꯁꯨ ꯑꯁ ꯅꯨꯡꯉꯥꯏꯔꯤꯌꯦ ꯀꯨꯏꯔꯦꯅꯦ ꯅꯪꯕꯨꯁꯨ ꯎꯗꯕ
ꯑꯗꯨꯅꯦ ꯅꯣꯏꯗꯤ ꯂꯩꯁꯥꯕꯤ ꯑꯣꯏꯕꯒꯤꯅꯤꯅ ꯄꯪꯄꯥꯏ ꯄꯥꯏꯕꯒꯤ ꯎꯕ ꯐꯪꯗ꯭ꯔꯦꯗꯅ ꯑꯝ ꯅꯁꯥ ꯑꯣꯏꯔꯤꯉꯩꯗ ꯄꯥꯏꯍꯧꯔꯣ
ꯍꯜꯂ ꯀꯅꯤꯀꯥ
ꯍꯥꯥ
ꯍꯜꯂꯛꯑꯅꯤꯌꯦꯦ ꯑꯃꯨꯛ ꯄꯥꯏꯕꯅꯦ ꯑꯗꯨꯕꯨ ꯃꯐꯝ ꯑꯐꯕ ꯑꯝꯇ ꯄꯥꯏꯕ ꯐꯪꯗꯦꯅꯦꯍꯦ ꯈꯨꯟꯅ ꯌꯨꯝꯅ ꯏꯅꯨꯡ ꯅꯨꯡꯉꯥꯏ ꯂꯩꯔꯝꯃꯦ
ꯑꯗꯣ
ꯅꯣꯏꯗꯤ ꯕꯣꯜ ꯌꯦꯡꯗꯕ꯭ꯔꯣ
ꯑꯁ ꯌꯦꯡꯁꯤꯅ ꯄꯨꯡ ꯀꯗꯥꯏꯗꯒꯤ ꯕꯔꯣ ꯑꯗꯣ ꯀ ꯄꯨꯡ ꯑꯅꯤꯗꯔꯛ ꯁꯥꯟꯅꯕꯗꯣ ꯕꯥꯔꯣꯗꯔꯣ
ꯕꯣꯔꯣ ꯃꯈꯥꯏꯗꯅꯦꯍꯦ
ꯑꯁ ꯌꯦꯡꯒꯦ ꯎ ꯀꯩꯅꯣꯗꯗꯤ ꯌꯦꯡꯒꯦ ꯃꯊꯪ ꯃꯊꯪꯗ ꯑꯥ
ꯁꯟꯗꯦꯗ ꯋꯥꯏꯕꯅꯦꯗ
ꯍꯟꯗꯦ ꯅꯨꯃꯤꯗꯥꯡꯗꯔꯣ
ꯍ
ꯑꯁ ꯌꯦꯡꯕꯗꯣ ꯑꯩꯗꯤ ꯇꯨꯝꯕꯗꯣ ꯀꯩꯅꯣ ꯇꯨꯝꯁ ꯐꯥꯗ꯭ꯔꯗꯤ ꯀꯣꯛꯁꯦ ꯉꯥꯎꯋꯦꯕ ꯍꯥꯏꯗꯤ ꯍꯛꯆꯥꯡꯁꯦ ꯌꯥꯗꯤꯅꯦ
ꯗꯤ ꯌꯦꯡꯂꯝꯒꯅꯤꯀꯣ
ꯉꯔꯥꯡ ꯌꯦꯡꯉꯦ ꯍꯥꯏꯌꯦ ꯑꯗꯣ ꯐꯣꯟꯗ ꯌꯦꯡꯕꯒꯤ ꯅꯦꯠꯇꯣ ꯌꯥꯗꯦ ꯍꯥꯏꯌꯦ
ꯑꯣ ꯅꯦꯠ ꯑꯁꯤ ꯅꯦꯠ ꯌꯥꯝ ꯆꯥꯡꯕꯅꯦꯍꯦ ꯅꯗꯤ ꯌꯥꯝ ꯆꯥꯕꯅꯦ
ꯑꯗ ꯌꯦꯡꯕꯗꯣ ꯅꯦꯠꯁꯨ ꯅꯨꯡꯉꯥꯏꯇꯦ ꯑꯗꯨꯒ ꯌꯦꯡꯕꯁꯨ ꯂꯣꯏ ꯂꯣꯏꯗꯕ꯭ꯔꯥ ꯑꯗꯨꯃꯥꯏꯅ ꯇꯧꯋꯦ ꯍꯥꯏꯕꯒꯨꯝ ꯇꯧꯋꯦ
ꯑꯁ ꯅꯨꯡꯉꯥꯏꯗꯤꯦꯍꯦ ꯐꯕꯣꯜ ꯃꯄꯥꯝꯕꯁꯤꯡꯅ ꯌꯦꯡꯕ ꯐꯪꯗꯕꯁꯤꯗꯤ
ꯎꯝ ꯃꯥꯗꯤ ꯄꯨꯔꯥ ꯀꯩꯅꯣꯗꯅꯦ ꯑꯥꯔꯖꯦꯟꯇꯤꯅꯥꯗ ꯂꯩꯕꯒꯤ
ꯍꯣꯏꯅꯦ ꯑꯩꯁꯨ ꯑꯥꯔꯖꯦꯟꯇꯤꯅꯥꯅꯤꯅꯦ ꯑꯁ ꯉꯔꯥꯡ ꯀꯥꯕꯗ ꯈꯨ ꯅꯨꯡꯉꯥꯏ ꯑꯃ ꯅꯨꯡꯉꯥꯏꯃꯟꯗꯅꯀꯣ ꯇꯨꯝꯕꯒꯁꯦ ꯌꯥꯗꯕꯅꯦ
ꯑꯗꯨꯅꯦ ꯑꯩꯁꯨꯥꯟ ꯍꯥꯟꯅꯒꯤ ꯁꯤ ꯋꯥꯔꯜ ꯀꯞꯇꯨꯗ ꯌꯦꯡꯉꯦ ꯑꯩꯈꯣꯏ ꯇꯤꯚꯤꯗ ꯑꯗꯨ ꯌꯦꯡꯉꯒ ꯑꯁ ꯅꯨꯃꯤꯗꯥꯡꯗ ꯐꯥꯎ ꯌꯦꯡꯔꯒ ꯑꯁ ꯀꯩꯅꯣ ꯌꯥꯝ ꯌꯦꯡꯕ ꯅꯨꯡꯉꯥꯏꯕ ꯃꯇꯝꯗꯗꯤꯀꯣ ꯑꯩꯈꯣꯏꯅ ꯁꯞꯄꯣꯔꯠ ꯇꯧꯕꯤꯕꯗꯣ ꯀꯥꯗ꯭ꯔꯗꯤ ꯃꯆꯤꯟꯗꯤ ꯀꯥꯏꯌꯦꯀꯣ
ꯑꯗꯣ ꯑꯩꯈꯣꯏ ꯄꯨꯂꯞ ꯈꯨꯟꯗ ꯌꯦꯡꯕꯗꯤ ꯌꯥꯝ ꯅꯨꯡꯉꯥꯏꯌꯦ ꯄꯨꯂꯞ ꯄꯨꯂꯞ ꯌꯦꯡꯃꯤꯟꯅꯔꯒꯀꯣ
ꯎꯝ
ꯉꯥꯏꯔꯦ ꯄꯨꯡꯒꯁꯦ ꯉꯥꯏꯔꯒ ꯀꯔꯤ ꯀꯔꯤꯅꯣ ꯁꯦꯝꯃꯒꯁꯦ
ꯎ ꯑꯁ ꯍꯥꯟꯅꯒ ꯍꯧꯖꯤꯛꯀꯥꯟꯒꯤ ꯁꯤꯤꯁꯦ ꯌꯥꯝ ꯈꯦꯠꯅꯗꯤ ꯈꯦꯠꯅꯈ꯭ꯔꯦꯀꯣ ꯃꯇꯝꯒꯤ ꯀꯩꯅꯣꯗꯤ ꯑꯍꯣꯡꯕꯗꯤ ꯄꯨꯔꯛꯑꯦ ꯑꯗꯣ ꯍꯥꯟꯅꯒꯤꯗꯤ ꯍꯧꯖꯤꯛꯇꯤ ꯀꯩꯁꯨ ꯃꯇꯝꯁꯨ ꯌꯥꯝ ꯐꯠꯇꯕꯒꯤꯅꯤꯗ ꯑꯅ
ꯍꯣꯏ ꯃꯇꯝ ꯐꯠꯇꯕꯒꯤꯅꯦ
ꯑꯩꯈꯣꯏ ꯏꯕꯣꯛ ꯑꯩꯈꯣꯏꯅ ꯂꯨꯍꯣꯡꯗ꯭ꯔꯤꯉꯩꯗꯣ ꯌꯨꯝ ꯄꯥꯟꯗ꯭ꯔꯤꯉꯩꯗ ꯑꯕꯣꯛ ꯑꯩꯈꯣꯏꯗ ꯌꯦꯡꯕ ꯆꯠꯂꯦ ꯃꯇꯝꯗꯨꯗꯤ ꯍꯩꯅꯎꯒꯤ ꯃꯇꯝꯅꯤ ꯑꯗꯨꯅ ꯍꯧꯖꯤꯛꯅ ꯈꯔ ꯊꯦꯡꯕ ꯑꯣꯏꯔꯝꯒꯅꯤꯀꯣ
ꯎꯝ
ꯍꯥꯟꯅꯗꯤ ꯍꯩꯅꯧ ꯃꯆꯥ ꯃꯆꯥ ꯊꯣꯛꯄ ꯀꯥꯟꯗꯣ ꯑꯗꯨꯃꯥꯏꯅ ꯇꯧꯕꯅꯦꯕ ꯕꯣꯜ ꯌꯦꯡꯕꯗꯣ ꯉꯥꯏꯕꯒꯤ ꯑꯣꯏꯅ ꯑꯁ ꯑꯗꯨꯒꯨꯝꯕꯗꯣ ꯌꯥꯝ ꯆꯥꯟꯅꯕꯅꯦꯕ ꯍꯧꯒꯠꯂꯛꯑꯗꯤ ꯑꯩꯈꯣꯏ ꯑꯕꯣꯛ ꯑꯩꯈꯣꯏꯅ ꯆꯥꯏꯕꯅꯦ ꯂꯣꯏꯅ ꯃꯁꯥꯛ ꯊꯣꯛꯈꯤꯈ꯭ꯔꯦ ꯍꯧꯖꯤꯛ ꯀꯩꯅꯣ ꯆꯥꯎꯁꯨ ꯆꯥꯎꯗ꯭ꯔꯤꯉꯥꯏꯁꯤꯗ ꯑꯗꯨꯃꯥꯏꯅ ꯍꯥꯏꯕꯅꯦꯕ ꯕ ꯑꯗꯨꯅꯦ ꯆꯥꯎꯁꯨ ꯆꯥꯎꯗ꯭ꯔꯤꯀꯥꯟꯗ ꯑꯗꯨꯝ ꯐꯝꯃꯒ ꯂꯩꯕꯗꯤ ꯅꯨꯡꯉꯥꯏꯇꯕꯅꯤꯅ ꯆꯥꯕ ꯈꯛꯇ ꯇꯧꯕꯗꯣ ꯑꯗꯨꯅꯦ ꯃꯤ ꯃꯌꯥꯝ ꯌꯦꯡꯕꯗꯨꯅ ꯃꯌꯦ
ꯍꯣ
ꯍꯧꯖꯤꯛꯇꯤ ꯑꯥꯎ ꯍꯧꯖꯤꯛꯇꯤ ꯃꯊꯪ ꯃꯊꯪꯇ ꯌꯦꯡꯕ ꯎꯝ
ꯑꯗꯨꯒ ꯐꯣꯟꯗꯁꯨ ꯌꯦꯡꯕꯅꯤꯅꯀꯣ ꯑꯗꯨ ꯑꯣꯏꯔꯁꯨ ꯄꯥꯝꯕꯩꯔꯥ ꯈꯪꯗꯦ ꯑꯗꯨꯝ ꯅꯨꯡꯗꯤ ꯅꯨꯡꯉꯥꯏꯗ ꯑꯗꯨꯕꯨ ꯃꯍꯥꯎ ꯃꯍꯥꯎ ꯇꯣꯡꯉꯥꯂꯦꯗꯅꯀꯣ ꯌꯨꯝꯗ ꯂꯩꯔꯀꯥꯟꯗꯗꯤ ꯑꯁ ꯃꯤ ꯃꯤꯌꯥꯝꯅ ꯑꯁ
ꯄꯨꯂꯞ ꯄꯨꯂꯞ ꯇꯧꯔꯒ ꯇꯧꯕꯗꯣ ꯑꯗꯨ ꯅꯨꯡꯉꯥꯏꯌꯦꯕ
ꯄꯩꯁꯥꯒ ꯊꯥꯅꯔꯒꯀꯣ ꯁꯤꯡꯖꯨꯒ ꯆꯥꯔꯒ ꯑꯁ ꯍꯩꯅꯧ ꯃꯇꯝꯅꯤꯅ ꯍꯣꯏ ꯑꯗꯨꯀꯥꯟꯗꯗꯤ ꯇꯨꯝꯅꯤꯡꯉꯗꯤꯀꯣ ꯍꯩꯅꯧꯆꯥꯥꯁꯦ ꯍꯩꯅꯧꯆꯥꯁꯦ
ꯑꯗꯨꯅꯦ ꯍꯩꯩꯅꯎꯗꯨꯁꯨ ꯆꯥꯎꯕ ꯆꯥꯎꯗ꯭ꯔꯤꯕ ꯃꯆꯥꯗꯨꯅꯦꯕ ꯆꯥꯔꯤꯁꯦ
ꯍꯣꯏ ꯑꯗꯨꯁꯨ ꯌꯥꯝ ꯍꯥꯎꯕꯅꯤꯗ
ꯑꯥ ꯃꯇꯝ ꯃꯇꯝꯒꯤ ꯑꯍꯣꯡꯕ ꯂꯣꯏ ꯂꯥꯛꯈ꯭ꯔꯦꯗ ꯍꯧꯖꯤꯛꯀꯥꯟꯗꯤ ꯑꯁ ꯍꯧꯒꯠꯂꯛꯑꯒ ꯃꯧꯁꯨ ꯑꯣꯏꯕ ꯑꯣꯏꯕꯒꯤꯔ ꯈꯥꯡꯗꯦ ꯌꯥꯝ ꯁꯨ ꯌꯦꯡꯅꯤꯡꯕꯒ ꯐꯥꯎꯗꯦꯗ ꯍꯥꯏꯕꯗꯤ ꯅꯨꯡꯗꯥꯡꯗ ꯌꯦꯡꯗꯅꯤꯗꯅ ꯅꯨꯡꯗꯥꯡꯗ ꯌꯦꯡꯕꯤꯔꯒ ꯑꯌꯨꯛꯇ ꯍꯧꯒꯠꯄꯗꯣ ꯉꯝꯗꯦꯕ ꯂꯩꯁꯥ ꯑꯣꯏꯔꯤꯉꯩꯗꯗꯤ ꯅꯨꯡꯗꯥꯡꯗ ꯑꯗꯨꯝ ꯌꯦꯡꯉꯁꯨ ꯑꯁ ꯍꯣꯏ ꯃꯥꯈꯣꯏ ꯕꯥꯅ ꯑꯁ ꯃꯥ ꯕꯣꯜ ꯌꯦꯡꯕꯩꯅꯦ ꯇꯨꯝꯕꯗꯣ ꯀꯩꯅꯣ ꯇꯧꯔꯝꯈꯤꯔꯣꯏ ꯍꯥꯏꯅꯀꯣ ꯍꯧꯒꯠꯂ ꯍꯧꯒꯠꯂꯣ ꯍꯥꯏꯔꯁꯨ ꯁꯣ ꯑꯁ ꯉꯥꯏꯍꯥꯛ ꯇꯨꯝꯈꯤꯒꯦ ꯍꯥꯏꯕꯒꯤ ꯇꯧꯕꯅꯦꯕ ꯍꯧꯖꯤꯛꯇꯤ ꯃꯥꯧ ꯑꯣꯏꯕꯅꯤꯅ ꯑꯗꯨ ꯑꯗꯨꯃꯥꯏꯁꯨ ꯇꯧꯕꯁꯨ ꯌꯥꯗꯦ ꯍꯧꯒꯠꯂꯒ ꯏꯊꯟꯇ ꯀꯣꯛ ꯆꯤꯛꯑꯒ ꯉꯥꯎꯕꯒꯤ ꯁꯔꯨꯛꯄꯨꯗꯤ ꯑꯁ ꯌꯦꯡꯗꯕꯅ ꯐꯥꯏꯅ ꯀꯅꯥ ꯉꯝꯔꯕꯣ ꯀꯅꯥ ꯉꯝꯗꯕ꯭ꯔꯣ ꯑꯗꯨꯝ ꯍꯥꯡꯂꯒ ꯂꯩꯈ꯭ꯔꯦ
ꯅꯣꯏꯗꯤ ꯃꯧ ꯑꯣꯏꯔꯕꯅꯤꯅ ꯌꯦꯡꯉꯁꯨ ꯊꯤꯗꯣꯛ ꯀꯔꯤ ꯌꯦꯡꯗ꯭ꯔꯁꯨ ꯌꯦꯡꯁꯨ ꯀꯔꯤꯁꯨ ꯀꯥꯏꯗꯦ ꯈꯜꯂꯝꯃꯅꯤ ꯈꯗꯀꯣ ꯑꯁ ꯀꯔꯤ ꯑꯁꯤ ꯌꯦꯡꯂꯡꯒ ꯋꯥꯕ ꯁꯔꯨꯛꯄꯨꯗꯤ ꯐꯖꯅ ꯇꯨꯝꯃꯒ ꯍꯌꯦꯡꯁꯨ ꯉꯟꯅ ꯍꯧꯒꯠꯇꯣꯏ ꯂꯩꯌꯦ ꯀꯥꯏꯅ ꯈꯜꯂꯕꯅꯤꯕ
ꯎꯝ ꯑꯗꯨꯅꯦ ꯑꯗꯨꯒꯤ ꯁꯔꯨꯛꯄꯨꯗꯤ ꯑꯁ ꯐꯖꯅ ꯇꯨꯝꯊꯣꯛꯑꯒ ꯍꯧꯒꯠꯂꯛꯑꯒ ꯀꯩꯁꯨ ꯍꯛꯆꯥꯡ ꯀꯩꯁꯨ ꯁꯣꯛꯇꯅꯤꯡꯉꯥꯏ ꯇꯧꯔ ꯂꯣꯏꯔꯦ ꯍꯥꯏꯔꯒ ꯑꯣ ꯗꯨꯃꯥꯏꯅ
ꯃꯈꯣꯏꯗ ꯑꯌꯥꯝꯕ ꯃꯧꯁꯤꯡꯗꯤ ꯁꯨꯃꯥꯏꯅ ꯂꯣꯏ ꯇꯧꯕꯅꯤꯗꯀꯣ ꯅꯨꯄꯥꯁꯤꯡ ꯌꯦꯡꯂꯒ ꯂꯩꯔꯁꯨ ꯃꯣꯏꯗꯤ ꯑꯗꯨꯝ ꯇꯨꯝꯕ ꯆꯠꯈꯤꯕꯅꯦꯕ
ꯎꯝ ꯑꯗꯨꯅꯦ ꯍꯧꯒꯠꯄꯗꯣ ꯑꯁ ꯊꯦꯡꯅ ꯇꯨꯝꯕꯤꯕꯗꯣ ꯌꯥꯗꯦꯕ ꯀꯣꯛꯒ ꯆꯤꯛꯑꯦꯕ ꯑꯩ ꯍꯛꯆꯥꯡꯁꯦ ꯀꯩꯅꯣ ꯂꯣꯏ ꯇꯧꯔꯦ ꯈꯔꯁꯨ ꯑꯉꯥꯡ ꯑꯣꯏꯕꯒꯤ ꯌꯨꯝ ꯄꯥꯟꯕꯒꯤꯔ ꯈꯥꯡꯗꯦ ꯑꯁ ꯑꯉꯥꯡ ꯎꯅꯕ ꯃꯇꯨꯡꯒꯤꯗꯤ ꯍꯛꯆꯥꯡꯁꯦ ꯑꯁ ꯑꯃ ꯅꯥꯗ꯭ꯔꯤꯉꯩꯗ ꯑꯃ ꯑꯃꯨꯛ ꯅꯥꯏꯌꯦ ꯑꯃ ꯑꯃꯨꯛ ꯇꯧꯗ꯭ꯔꯤꯉꯩꯗ ꯑꯃꯃꯨꯛ ꯇꯧꯋꯦ ꯂꯩꯁꯥ ꯑꯣꯏꯔꯤꯉꯥꯏꯗꯤ ꯁꯨꯞꯅꯥ ꯅꯥꯗꯕ ꯀꯣꯛ ꯐꯥꯎ ꯑꯃ ꯐꯥꯎ ꯆꯤꯛꯇꯕꯅꯦꯕ ꯑꯗꯣ ꯍꯧꯖꯤꯛꯇꯤ ꯏꯁ ꯀꯣꯛꯥꯛꯁꯤꯄꯉ
ꯃꯧ ꯃꯧꯕꯨ ꯑꯣꯏꯅꯤꯉꯩ ꯀꯤ ꯈꯂꯥꯛꯦꯗ
ꯍꯥꯥ
ꯎꯝ
ꯀꯩꯕꯨ ꯀꯔꯤꯅꯣ
ꯍꯥꯥ
ꯀꯕꯨ ꯀꯤꯔꯤꯅꯣꯕ
ꯏꯃꯧ ꯑꯣꯏꯔꯀꯥꯟꯗꯗꯤ ꯅꯥꯗꯕꯁꯤꯡꯁꯨ ꯂꯣꯏ ꯅꯥꯔꯛꯑꯅꯤꯗꯅ
ꯑꯁ ꯅꯣꯏꯗꯤ ꯀꯩꯅꯣ ꯃꯦꯆꯤꯌꯣꯔ ꯑꯣꯏꯕꯒꯤ ꯀꯩꯁꯨ ꯇꯧꯔꯣꯏꯗ
ꯑꯁ ꯇꯧꯒꯅꯤꯗ ꯑꯩꯈꯣꯏꯁꯨ ꯁꯨꯃꯥꯏꯅ ꯂꯩꯕꯁꯨ ꯐꯥꯎꯕ ꯑꯗꯨꯝ ꯅꯥꯏꯅ ꯄꯣꯛꯀꯨꯝꯕ ꯅꯣꯡꯐꯗꯣ ꯑꯗꯨꯝ ꯅꯥꯕ ꯌꯥꯎꯋꯦ
ꯅꯍꯥ ꯑꯣꯏꯔꯤꯉꯩꯗ ꯑꯃꯐꯥꯎ ꯀꯩꯅꯣ ꯇꯧꯗꯕꯅꯦ ꯑꯗꯨꯒ ꯀꯩꯅꯣ ꯊꯥꯒꯤ ꯑꯩꯈꯣꯏꯗ ꯂꯥꯛꯄꯗꯨꯗ ꯃꯗꯨ ꯈꯛꯇꯅꯦꯕ ꯑꯋꯥꯕ ꯂꯥꯛꯏꯁꯦ ꯑꯗꯨ ꯈꯛꯅꯦꯕ ꯑꯗꯣ ꯅꯪ ꯀꯩꯗꯧꯔꯤꯅꯣ
ꯀꯔꯤꯁꯨ ꯇꯧꯗꯦꯗ ꯐꯝꯃꯒ ꯑꯗꯨꯝ ꯂꯩꯕꯅꯦ ꯏꯃꯥꯟꯅꯕꯤꯗ
ꯎꯝ
ꯊꯕꯛ ꯁꯨꯔꯒ ꯂꯩꯌꯦ ꯑꯗꯣ ꯌꯦꯡꯂꯡꯒ ꯐꯝꯔꯒ ꯂꯩꯕꯅꯦ
ꯑꯁ ꯃꯤ ꯊꯕꯥꯛ ꯁꯨꯔꯒ ꯌꯦꯡꯕꯁꯨ ꯅꯨꯡꯉꯥꯏꯕꯅꯤ
ꯍꯣꯏ ꯑꯁ ꯁꯨꯕꯗꯤ ꯃꯇꯦꯡ ꯄꯥꯡꯕꯤꯕꯨꯗꯤ ꯇꯜꯂꯦꯕꯀꯣ ꯑꯗꯣ ꯌꯦꯡꯕꯗꯤ ꯌꯥꯝ ꯅꯨꯡꯉꯥꯏ ꯑꯗꯨꯝ ꯌꯦꯡꯔꯒ ꯂꯩꯌꯣ ꯍꯥꯏꯌꯦ ꯃꯥ ꯑꯗꯣ ꯑꯩꯕꯨ ꯃꯊꯟꯇ ꯇꯧꯒꯦ ꯍꯥꯏꯔꯤꯌꯦ
ꯇꯛꯄꯒꯨꯝ ꯇꯥꯕ
ꯍꯣꯏ ꯇꯛꯑꯒ ꯂꯩꯌꯦ ꯃꯥꯗꯣ ꯐꯖꯅ ꯁꯦꯡꯂꯤꯌꯦ ꯃꯥꯒꯤ ꯈꯣꯡꯎꯞ
ꯑꯣ
ꯀꯣꯆꯤꯟ ꯀꯌꯥꯒꯨꯝ ꯃꯁꯨꯀꯣ ꯐꯖꯅ ꯌꯦꯡꯂꯒ ꯁꯦꯒ ꯂꯩꯌꯦꯦ
ꯅꯪꯗꯤ ꯆꯥꯛ ꯌꯦꯟꯁꯥꯡꯁꯨ ꯊꯣꯡꯅꯝꯃꯣꯏꯀꯣ ꯍꯧꯖꯤꯛꯁꯦ
ꯐꯥꯎꯗ꯭ꯔꯤꯗ ꯍꯣꯔꯦꯟꯅ ꯊꯣꯡꯗꯣꯏꯅꯤ ꯉꯁꯤꯗꯤꯀꯣ
ꯅꯪ ꯐꯣꯡꯒꯗ꯭ꯔꯅꯦ
ꯍꯣꯏ ꯉꯁꯤꯗꯤ ꯀꯩꯅꯣ ꯇꯧꯗꯣꯏꯅꯦ ꯑꯃꯦꯠꯄ ꯇꯧꯗꯣꯏꯅꯦ ꯊꯥꯡꯖꯤꯡꯒꯥ ꯑꯁꯤ ꯑꯃ ꯎꯁꯣꯏ ꯑꯍꯥꯎꯕꯒꯤꯗꯣ
ꯑꯥꯎ ꯑꯥ
ꯑꯗꯨꯒ ꯃꯦꯠꯄ ꯃꯦꯠꯂꯒ ꯆꯥꯒꯦ ꯍꯣꯔꯦꯟꯗꯤ
ꯎꯝ
ꯍꯥꯎꯕꯨꯅꯤ ꯀ ꯑꯗꯨꯁꯨꯣ
ꯎꯝ ꯑꯩꯈꯣꯏꯗꯤ
ꯉꯁꯤ ꯕꯖꯥꯔ ꯊꯣꯛꯄꯗ ꯊꯥꯡꯖꯤꯡ ꯂꯩ ꯈ꯭ꯔꯕꯅꯦ ꯑꯗꯨꯃꯥꯏꯅ ꯆꯥꯅꯤꯡꯉꯥꯏꯅ
ꯎꯝ ꯑꯁ ꯉꯔꯥꯡꯗꯣ ꯑꯩꯈꯣꯏꯁꯨ ꯊꯥꯡꯖꯤꯡ ꯂꯩꯔꯛꯑꯦ ꯌꯥꯝ ꯂꯣꯕꯗꯣ ꯂꯩꯔꯛꯑꯒ ꯎꯝ ꯏꯀꯥꯏ ꯊꯤꯕꯤꯗꯨꯁꯨ ꯍꯥꯞꯄꯦ ꯇꯤꯜꯍꯥꯎꯁꯨ ꯍꯥꯞꯄꯦ ꯇꯤꯒꯣꯝꯁꯨ ꯍꯥꯞꯄꯦ ꯑꯗꯨꯒ ꯀꯩꯅꯣ ꯀꯩꯅꯣ ꯑꯃ ꯂꯩꯕꯗꯣ ꯃꯥꯒꯤ ꯌꯥꯝ ꯆꯅꯕ
ꯑꯣ ꯑꯣ ꯃꯥ ꯃꯥꯒꯤ ꯀꯩꯅꯣꯗ ꯍꯥꯞ ꯀꯞꯄꯗꯣ ꯈꯪꯉꯦ ꯈꯪꯉꯦ ꯀꯣꯝꯄ꯭ꯂꯦꯟ ꯈꯔ ꯈꯔ ꯃꯥꯟꯕꯗꯀꯣ
ꯅꯠꯇꯦ ꯀꯨꯝꯄ꯭ꯔꯦꯡ ꯀꯨꯝꯕ ꯅꯠꯇꯦ ꯏꯀꯥꯏ ꯊꯤꯕꯤꯗꯤ ꯌꯥꯎꯔꯤꯗꯅ ꯑꯗꯣ ꯑꯁ ꯀꯥꯏꯩꯅꯣꯗꯣ ꯁꯤꯡꯖꯨꯗ ꯌꯥꯝ ꯍꯥꯞꯅꯕꯗꯣ ꯍꯋꯥꯏ ꯃꯥꯟꯕꯗꯣ
ꯍꯣꯏꯅꯦ ꯈꯪꯉꯤꯅꯦ ꯈꯪꯉꯤꯅꯦ
ꯑꯗꯨꯒ ꯍꯥꯞꯂꯒ ꯑꯁ ꯆꯥꯕꯁꯤꯗꯤ
ꯍꯥꯎ ꯔꯝꯅꯤ ꯀꯣ
ꯍꯥꯎ ꯃꯅꯦ
ꯄꯥꯟꯒ ꯄꯥꯟꯒ ꯏꯔꯣꯟꯝꯕꯁꯨ ꯍꯥꯎꯋꯦ
ꯑꯧ ꯄꯥꯟꯒ ꯊꯥꯡꯖꯩ ꯑꯩ ꯍꯥꯟꯅꯀꯣ ꯑꯗꯨꯒ ꯆꯥꯏꯒ ꯈꯪꯔꯝꯗꯦ
ꯀꯥꯏꯁꯨ
ꯈꯪꯉꯝꯗꯦ ꯑꯩꯈꯣꯏ ꯏꯃꯥꯈꯣꯏꯗꯗꯤ ꯑꯗꯨꯃꯥꯏꯅꯒ ꯑꯗꯨ ꯀꯩꯅꯣꯗꯣ ꯑꯗꯨꯝ ꯆꯥꯁꯨ ꯆꯥꯗꯦꯕ
ꯍꯣꯏ ꯑꯩꯈꯣꯏꯗꯤ ꯌꯥꯝ ꯑꯗꯨ ꯄꯥꯛ ꯆꯥꯗꯦ ꯀꯣ ꯑꯩꯈꯣꯏꯗꯤꯀꯣ ꯑꯗꯣ ꯃꯤ ꯌꯥꯝ ꯆꯥꯕꯒꯤꯀꯣ
ꯁꯦꯝꯕꯤꯕ ꯑꯗꯨꯒ ꯑꯗꯨ ꯍꯥꯞꯄꯒ ꯀꯩꯅꯣ ꯉꯥꯗꯣ ꯑꯉꯥꯡ ꯑꯌꯥꯏꯕꯗꯣ ꯑꯗꯣ ꯃꯅꯨꯡꯈꯛꯀꯤ ꯀꯩꯅꯣ ꯈꯔ ꯇꯧꯔꯒ ꯐꯨꯠꯄꯤꯔꯒꯀꯣ ꯃꯤꯠꯄꯤꯕ ꯑꯁ ꯆ ꯍꯥꯎꯕꯅꯦ ꯑꯩꯅ ꯑꯁ ꯍꯥꯏꯅꯗꯦꯗ ꯑꯩꯒꯤ ꯀꯩꯅꯣ ꯇꯧꯋꯦ ꯍꯥꯏꯔꯒ ꯀꯣ ꯃꯁꯛꯇꯣ ꯀꯩꯅꯣ ꯌꯥꯝ ꯇꯧꯋꯤꯗꯅ ꯑꯁ ꯑꯩꯒꯤ ꯍꯩꯅꯅꯤꯡꯉꯥꯏ ꯃꯥꯟꯗꯤꯗ ꯑꯩꯅ ꯍꯥꯏꯔꯒ ꯅꯨꯄꯥꯁꯨ ꯆꯥꯎꯋ ꯌꯥꯝ ꯍꯥꯎꯕꯅꯦ ꯍꯥꯏꯔꯒ ꯑꯩꯅ ꯈꯤ ꯈꯤ ꯇꯪ ꯇꯥꯔꯒ ꯈꯨꯍꯥꯎ ꯑꯃꯅꯤ ꯑꯗꯨꯗꯒꯤ ꯑꯩꯁꯨ ꯆꯥꯅꯤꯡꯕꯗꯣ ꯊꯣꯛꯈ꯭ꯔꯕꯅꯦ ꯑꯩꯈꯣꯏ ꯑꯩꯈꯣꯏ ꯏꯃꯥ ꯑꯩꯈꯣꯏꯗ ꯂꯩꯔꯀꯥꯟꯗ ꯀꯔꯣꯠꯀꯨꯝꯕ ꯁꯣꯛ ꯑꯈꯥꯕꯗꯣ ꯑꯩꯈ ꯑꯩꯈꯣꯏ ꯄꯥꯕꯨꯡꯅ ꯍꯥꯏꯅꯗꯕꯒꯤꯀꯣ ꯆꯥꯗꯦꯕ ꯑꯗꯨꯒ ꯍꯧꯖꯤꯛꯇꯤ ꯏꯁ ꯅꯣꯏ ꯆꯥꯕ ꯍꯥꯏꯈ꯭ꯔꯦꯗ ꯆꯥꯗꯕꯁꯤꯡꯗꯣ
ꯀ ꯁꯨ ꯑꯣꯏꯕꯒꯤ ꯑꯣꯏꯔꯕꯝꯅꯤꯗ ꯅꯣꯏꯗ ꯂꯩꯐꯝ
ꯑ ꯑꯗꯨꯒꯤ ꯑꯗꯣ ꯑꯗꯨꯒꯤ ꯁꯤ ꯃꯇꯝꯁꯨ ꯑꯣꯏꯕꯒꯤ ꯑꯗꯨꯒ ꯑꯩꯈꯣꯏ ꯏꯃꯥ ꯑꯩꯈꯣꯏꯗ ꯑꯈꯥꯕꯁꯨ ꯌꯥꯝ ꯆꯥꯗꯦꯕ ꯑꯗꯨ ꯀꯔꯣꯛꯀꯨꯝꯕ ꯑꯗꯨꯒꯨꯝꯕꯗꯣ ꯁꯆꯥꯥꯖꯥꯗꯦ ꯑꯁ ꯍꯧꯖꯤꯛꯇꯤ ꯀꯥꯡꯍꯧ ꯍꯧꯔꯒ ꯀꯣ ꯑꯂꯨꯒ
ꯎꯝ ꯑꯩꯗꯤ ꯑꯩꯁꯨ ꯑꯈꯥꯕꯗꯤ ꯄꯥꯝꯗꯦ ꯀꯦꯔꯣꯜ ꯑꯈꯥꯕꯗꯨ ꯄꯥꯝꯗꯦ ꯑꯩꯗꯤ
ꯑꯩꯒꯤꯗꯤ ꯍꯥꯎꯔꯦ
ꯎ ꯑꯩꯈꯣꯏ ꯑꯩꯈꯣꯏꯁꯨ ꯑꯩꯈꯣꯏꯒꯤ ꯏꯃꯨꯡꯁꯤꯡꯁꯨꯀꯣ ꯄꯥꯝꯃꯦꯕ ꯑꯩꯈꯣꯏ ꯕꯕꯥꯈꯣꯏꯗꯣ ꯃꯣꯏꯗꯤ ꯈꯥꯕꯁꯦ ꯑꯗꯨꯝ ꯄꯥꯝꯃꯦꯕ ꯑꯗꯨꯕꯨ ꯑꯩꯗꯤ ꯄꯥꯝꯗꯦ ꯑꯁ ꯈꯥꯕꯗꯨꯕꯨ ꯀꯔꯤ ꯍꯥꯎꯕ꯭ꯔꯅꯤ
ꯃꯍꯥꯎꯗꯤ ꯂꯩꯥꯏꯌꯦ ꯆꯥꯔꯒꯥꯟꯅ
ꯑꯩꯗꯤ ꯑꯗꯨ ꯀꯪꯒꯥꯎ ꯇꯧꯕꯤꯔꯁꯨ ꯌꯥꯝꯅ ꯈꯥꯏꯌꯦ ꯀꯥꯡꯁꯣꯏ ꯊꯣꯡꯉꯁꯨ ꯈꯥꯏꯌꯦ ꯑ ꯑꯗꯨꯒ ꯑꯩ
ꯑꯩ ꯍꯥꯟꯅꯗꯤ ꯏꯁ ꯆꯥꯔꯝꯗꯕꯅꯤ
ꯎꯝ
ꯑꯗꯨꯒ ꯍꯧꯖꯤꯛꯇꯤ ꯑꯦꯟꯁꯥꯡ ꯊꯤꯔꯁꯨ ꯃꯊꯦꯜ ꯈꯔ ꯌꯥꯝꯔꯒ ꯀꯥꯡꯁꯣꯏꯒꯨꯝꯕ ꯏꯔꯣꯟꯕꯒꯨꯝꯕ ꯀꯥꯡꯍꯥꯎꯒꯨꯝꯕ ꯇꯧꯔꯗꯤ ꯆꯥꯛꯇꯤ ꯈꯔ ꯆꯪꯉꯦꯗꯅ
ꯍꯣꯏ ꯑꯩꯁꯨꯅꯦ ꯁꯤꯗꯀꯣ ꯑꯦꯟꯁꯥꯡ ꯈꯛ ꯍꯛꯇ ꯊꯣꯡꯉꯗꯤ ꯆꯪꯗꯦꯕ ꯌꯦꯔꯨꯝꯒꯨꯝꯕꯀꯣ ꯉꯧꯔꯕ ꯀꯨꯨꯝꯕ ꯅꯠꯇ꯭ꯔꯒ ꯑꯃꯦꯠꯄ ꯈꯔ ꯍꯥꯎꯔꯗꯤꯀꯣ ꯌꯥꯝ ꯆꯪꯉꯦ
ꯅꯣꯏꯗꯤ ꯆꯥꯛ ꯆꯥꯒ ꯆꯥꯕ ꯍꯩꯔꯝ